ꯇꯥꯔꯦ ꯇꯔꯦ ꯑꯣꯀꯦ ꯑꯣꯀꯦ
ꯀꯩꯅꯣ ꯑꯩ ꯁꯤ ꯀꯩꯅꯣ ꯇꯧꯋꯦ ꯍꯣꯁꯄꯣꯠ ꯁꯝꯃꯤꯅꯤ ꯁꯤꯗꯒꯤ ꯁꯤꯗꯩ ꯎꯝ ꯁꯃꯨ ꯅꯨꯡꯉꯔ ꯐꯔꯅꯦꯗꯣ ꯁꯤ ꯑꯣꯏꯅ ꯐꯔꯦ ꯁꯤ ꯃꯩ ꯊꯤꯜꯂꯣꯕ ꯃꯩ ꯌꯥꯎꯅꯕ ꯑꯩ ꯀꯣꯂꯦꯖ ꯄꯨꯗꯣꯏꯅꯦꯕ ꯍꯜꯂꯣ ꯇꯥꯕ꯭ꯔꯣ ꯇꯥꯕ꯭ꯔꯣ ꯇꯥꯠꯁꯅꯣ ꯕꯂꯨꯇꯨꯠ ꯁꯃꯖꯤꯜꯂꯣ ꯁꯤꯗꯒꯤ ꯇꯨ ꯅꯅꯥꯀꯣꯡꯗ ꯇꯥꯗ꯭ꯔꯣ ꯀꯩꯗꯧꯔꯤꯅꯣ ꯑꯗꯨ ꯏꯟꯁꯥꯡ ꯀꯃꯥꯏꯅ ꯇꯧꯕꯅꯣ ꯑ ꯏꯟꯖꯥꯡ ꯑꯩꯉꯣꯟꯗ ꯁꯨꯝ ꯍꯥꯏꯁꯤ ꯀꯩꯅ‌ꯣ ꯈꯪꯕ꯭ꯔꯥꯕ ꯑꯗꯨ ꯀꯩꯁꯨꯡꯉꯨ ꯍꯥꯏꯅ‌ꯣ ꯀꯔꯤꯅ‌ꯣ ꯂꯩꯇ꯭ꯔꯦ ꯆꯠꯈ꯭ꯔꯒꯦ
ꯊꯝꯁꯦ ꯊꯝꯁꯦ ꯊꯝꯁꯦ ꯍꯂꯣ ꯍꯂ‌ꯣ ꯊꯝ ꯊꯝꯃ‌ꯦ ꯎꯝ ꯀ ꯀꯣ
ꯅꯩꯔꯦ ꯌꯨꯝꯁꯤꯒ ꯗꯤꯖ‌ꯦ ꯇꯧꯔꯝꯗꯥꯏ ꯃꯥꯜꯂ‌ꯦ ꯇꯥꯔꯕꯣ ꯇꯥꯗ꯭ꯔꯕꯣ ꯍꯂ‌ꯣ ꯑꯣ ꯇꯥꯔꯦ ꯇꯥꯔꯦ ꯅꯪ ꯅꯪ ꯃꯌ‌ꯦꯛꯁꯦꯡ ꯇꯥꯔꯕꯣ
ꯌꯥꯔ‌ꯦ ꯌꯥꯔ‌ꯦ
ꯇꯥꯏ ꯅꯥ ꯑꯗꯨꯗ ꯌꯥꯝꯀꯟ ꯅꯝꯖꯤꯜꯂꯨꯅꯨ ꯌꯥꯔꯕ ꯌꯥꯗꯔꯤꯕ ꯍꯥꯏꯔꯣ ꯌꯥꯔ‌‌ꯦ ꯌꯥꯔ‌‌ꯦ ꯎꯝ ꯑꯗꯨꯗꯤ ꯑꯩ ꯆꯪꯉꯦꯀꯣ ꯃꯅꯨꯡꯗ
ꯁꯥꯅꯤꯟ ꯅꯥꯏꯅꯔꯛꯑꯅꯨꯀꯣ ꯆꯥꯎ ꯆꯥꯎ
ꯀꯩꯗꯧꯔꯤꯅꯣ ꯅꯪꯕꯣ ꯑꯦ ꯑꯩ ꯁꯦꯗꯟꯗꯤ ꯀꯥꯏ ꯑ‌ꯣ ꯃꯅꯤꯡꯗ ꯂꯩꯍꯧꯔ‌ꯦ
ꯇꯥꯏ ꯇꯥꯏ
ꯇꯞꯉꯍꯅꯦ ꯊꯥꯖꯤꯜꯂꯛꯁꯦ ꯀꯩꯗꯩꯅꯣ ꯍꯥꯏꯃꯤꯅꯦ
ꯄꯥꯎ ꯃꯤ
ꯑꯗꯨ ꯈꯉꯥꯡꯗꯨꯗꯅꯤꯀꯣ ꯎꯝ ꯁꯥꯟꯅ ꯍꯅ ꯁꯥꯟꯅꯁꯤ ꯋꯥꯠꯂꯤꯁꯦ ꯀꯅꯥ ꯀꯅꯥ ꯂꯩꯅꯣ
ꯏꯅꯥꯎꯄꯥ ꯏꯅꯥꯎꯄꯥꯒ ꯇꯥꯊꯤꯅꯦꯒ ꯂꯩ
ꯑꯣꯀꯦ ꯑꯣꯀꯦ ꯆꯥꯛ ꯍꯌꯥꯡꯗꯤ ꯀꯃꯥꯏ ꯀꯃꯥꯏꯅ ꯇꯧꯔꯦ ꯊꯣꯡꯈ꯭ꯔꯕꯣ
ꯆꯥꯏꯖꯅꯣ
ꯎꯝ
ꯀꯩꯅꯩꯅꯣꯅꯦ ꯇꯥꯏꯟ ꯆꯅ ꯊꯣꯟꯗ꯭ꯔꯤꯗ
ꯃꯪꯉ ꯃꯪꯉ ꯂꯩꯗꯨꯣ ꯀꯔꯤꯒꯤꯅꯣꯅꯤ
ꯑꯦꯣ ꯭ꯂꯨꯇꯨꯊ ꯇꯠ ꯐ꯭꯭ꯔꯦꯅꯦ
ꯀꯃꯥꯏꯅ ꯇꯧꯔ ꯇꯠꯈ꯭ꯔꯤꯕꯥ
ꯃꯁꯥꯝꯇ‌ꯣꯝ ꯇꯛꯈ꯭ꯔꯤꯝꯅ‌ꯦꯃꯤ
ꯌꯥꯗ꯭ꯔꯤꯕꯣ
ꯐꯣꯟ ꯇꯧꯔꯦ
ꯀꯅꯥꯅꯣ ꯄꯥꯏꯔꯨꯅꯨ ꯍꯥꯏꯕ ꯉꯥꯏꯈꯣ ꯀꯩꯝꯇ ꯇꯧ ꯄꯥꯏꯔꯨꯅꯨ ꯇꯨꯃꯤꯟꯅ ꯑꯗꯨꯝ ꯊꯝꯃꯣ ꯇꯥꯕ꯭ꯔꯥ ꯇꯥꯗ꯭ꯔꯣ
ꯇꯥꯏ ꯇꯥꯏ
ꯄꯥꯏꯔꯣꯅꯨ ꯄꯥꯏꯔꯣꯅꯨ ꯊꯝꯃ‌ꯣꯕ ꯇꯨꯃꯤꯅ
ꯄꯥꯏ꯭ꯗꯔ‌ꯦ ꯄꯥꯏ꯭ꯗꯔ‌ꯦ
ꯃꯤꯅꯤꯠ ꯇꯔꯥꯗꯨ ꯂꯣꯏꯔꯒ ꯇꯧꯔꯒꯦꯕ
ꯑꯣꯀꯦ ꯑꯣꯀꯦ
ꯌꯦꯟꯁꯥꯡꯁꯤ ꯀꯔꯤ ꯊꯣꯡꯗꯣꯏꯅꯣ ꯑꯩꯁꯨ ꯄꯥꯞ ꯃꯦꯟꯕꯩꯇꯥ ꯇꯥꯗꯦꯅ ꯇꯧꯔꯤꯁꯤꯕ‌ꯣ ꯅꯣꯏꯗꯤ ꯆꯥꯛ ꯉ ꯊꯣꯡꯉꯕ
ꯍꯥ
ꯆꯥꯛ ꯀꯅꯥ ꯊꯣꯡꯉꯒꯦ ꯁꯤ ꯃꯪ ꯃꯪ ꯂꯩ ꯁꯤ ꯑꯥꯉꯨꯀꯣ
ꯕ꯭ꯂꯨꯇ ꯁꯕꯤꯃꯤ
ꯕ꯭ꯂꯨ ꯇꯨꯠꯄꯨ ꯌꯥꯡꯈꯩꯔꯛ ꯁꯝꯅꯕ꯭ꯔꯣ
ꯇꯠ ꯀ꯭ꯔꯤꯕꯅꯦ
ꯇꯠꯈꯤꯔꯕ
ꯍꯣꯏ ꯍꯣꯏ
ꯌꯥꯔꯕꫭ ꯍꯧꯖꯤꯛ
ꯌꯥꯔ‌ꯦ ꯌꯥꯔ‌ꯦ
ꯑꯣꯀꯦ ꯑꯣꯀꯦ
ꯀꯗꯩꯅꯣ
ꯀꯔꯤ
ꯀꯩꯗꯧꯔꯝꯃꯤꯅꯣ
ꯆꯥꯛ ꯊꯣꯡꯒꯦ ꯇꯧꯔꯤꯅꯦ ꯑꯍꯥꯎꯕ ꯑꯃꯇ ꯁꯨꯝ ꯌꯦꯜꯂ ꯀꯩꯅꫭ ꯁꯨꯝ ꯉꯧꯒ‌ꯦ ꯂꯩꯁꯦ ꯃꯇꯨ ꯍꯧꯔꯦꯅ ꯇꯧꯕꯅ‌ꯦ
ꯑꯁ ꯑꯗꯨꯗꯤ ꯑꯩꯁꯨ ꯂꯥꯛꯄ ꯌꯥꯏꯅ‌ꯦ
ꯑꯁ ꯂꯑꯣ ꯂꯥꯎꯑꯣ ꯂꯑꯣ ꯅꫭꯏ ꯀꯩ ꯏꯖꯥꯡ ꯊꫭꯡꯕ
ꯑꯩꯈꯣꯏꯗꯤ ꯈꯪꯗꯦꯗ ꯀꯔꯤ ꯏꯟꯁꯥꯡ ꯊꯣꯡꯅꯤꯅꯣ ꯑꯃ ꯊꯣꯡꯖꯔꯝꯃꯖꯅꯤ
ꯑꯗꯣ ꯐꯟꯗꯦꯠꯀꯤꯁ‌ꯦ ꯀꯃꯥꯏꯅ ꯇꯧꯁꯦ ꯌꯥꯁꯥꯟꯅꯕ ꯑꯃ ꯄꯨꯔꯛꯁꯤ ꯉꯝꯅꯤ ꯍꯥꯏꯔꫭ ꯉꯝ ꯐꯇꯤꯟ ꯗꯕ ꯑꯁ ꯉꯝꯗꯧ ꯃꯥꯟꯗꯦꯗ ꯅꯪ ꯑꯩ ꯑꯗꯨꯝ ꯄꯥꯏꯖꯔꯁꯤꯔ ꯈꯪꯗꯦꯅ‌ꯦ
ꯑꯩ ꯐꯤꯐꯇꯤ ꯍꯟꯖꯜꯂꯛꯑꯒꯦꯅꯦ
ꯐꯤꯐꯇꯤ ꯄꯥꯔꯦꯟ ꯍꯟꯖꯟꯒ‌ꯦ ꯁꯤꯔꯥ ꯉꯝꯍꯧꯗ꯭ꯔꯗꯤ
ꯍꯣꯏꯅꯦ ꯍꯣꯏꯅꯦ ꯍ ꯑꯍꯥꯟꯕ ꯄꯥꯏꯕ ꯉꯝꯖꯦ ꯑꯍꯥꯟꯕ ꯄꯥꯏꯕꯗ ꯉꯝꯖꯦ ꯍꯥꯏꯔꫭ
ꯉꯝꯗꯦ ꯑꯩꯗꯤ ꯑꯍꯥꯟꯕ ꯅꯠꯇ‌ꯦ ꯀꯩꯅꫭ ꯅꯣꯡꯉꯣꯟꯗ ꯁꯨꯝ ꯄꯥꯍꯟꯕꯩ ꯋꯥꯅꯤ ꯀꯩꯅꯣ
ꯍꯣꯏꯅꯦ ꯑꯩꯅ ꯑꯅꯤ ꯑꯩ ꯑꯃ ꯄꯥꯏꯔꯒꯦꯅꯦ
ꯐꯣꯟꯗꯤ ꯑꯩꯒꯤꯗꯩ ꯑꯗꯨꯝ ꯆꯪꯗꯧꯕ ꯅꯠꯇꯗꯤ ꯌꯥꯗꯦ
ꯑꯩꯩꯒꯤꯅ ꯗ ꯀꯩꯅꯣꯗ ꯆꯪꯉꯒꯦꯅꯦ ꯑꯩꯒꯤ ꯑꯥ ꯃꯇꯝ ꯍꯥꯏꯗꯤ ꯑꯩꯒꯤ ꯇ꯭ꯔꯦꯠ ꯀꯤ ꯇꯥꯏꯃꯤꯡꯗꯣ ꯑꯗꯨ ꯌꯧꯔꯛꯑꯗꯤ ꯑꯩ ꯆꯪꯉꯒꯦꯅꯦ ꯍꯥꯏꯗꯤ ꯑꯩꯒꯤ
ꯄꯨꯡ ꯀꯌꯥꯅꯣ ꯅꯪꯒꯤꯁꯦ
ꯑꯩꯒꯤ ꯇꯥꯔꯒꯦꯠ ꯂꯧꯕꯝꯗꯣ ꯌꯧꯔꯛꯑꯒꯗꯤ ꯆꯪꯉꯛꯀꯦ ꯁꯤ ꯑꯩꯗꯤ ꯇꯥꯔꯒꯦꯠ ꯂꯧꯕꯝꯗꫭ ꯃꯇꯝ ꯌꯧꯔꯗꯤ ꯑꯗꯨꯝ ꯆꯪ ꯌꯥꯔꯦ
ꯅꯪꯒꯤ ꯍꯥꯏ ꯅꯪꯒꯤꯗꯤ ꯃꯇꯝ ꯍꯥꯏꯕꯃ ꯂꯩꯇꯦ
ꯑꯩ ꯃꯠ ꯃꯇꯝꯁꯦ ꯑꯥꯏ ꯑꯩ ꯇꯥꯔꯒꯦꯠꯇ ꯍꯦꯟꯇꯣꯛꯈ꯭ꯔꯗꯤ ꯀꯗꯥꯏꯗ ꯆꯪꯉꯣ ꯍꯥꯏꯅꯣ
ꯅꯪꯒꯤ ꯁꯤꯗꯩ ꯁꯤ ꯄꯨꯡꯁꯤꯖꯤꯐꯥꯎꯀꯤ ꯃꯅꯨꯡꯗ ꯇꯥꯔꯒꯦꯠ ꯂꯥꯛꯄ ꯁꯤ ꯄꯨꯡꯁꯤꯖꯤꯐꯨꯛ ꯁꯤ ꯃꯅꯨꯡꯗ ꯁꯤ ꯇꯧꯕ ꯑꯝꯇ ꯂꯩꯇꯦ ꯅꯪꯒꯤ ꯔꯨꯜ ꯍꯥꯏꯕ ꯑꯃ
ꯑꯗꯨ ꯇꯝꯕ ꯉꯝꯗꯦ
ꯑꯣꯍꫭ ꯅꯪꯃ ꯅꯨꯞ ꯇ꯭ꯔꯦꯗꯔ
ꯑꯨꯃꯨꯛ ꯑꯃꯨꯛ ꯀꯥꯞꯊꯒꯤꯕ ꯌꯥꯏ ꯑꯃꯨꯛ ꯀ ꯀꯥꯞꯈꯠꯈꯤꯕ ꯌꯥꯏ ꯌꯧꯔꯛꯇꯕ ꯌꯥꯏ ꯍꯣꯔꯦꯟ ꯑꯃꯨꯛ ꯌꯧꯔꯛꯄ ꯌꯥꯏ
ꯑꯥ ꯑꯗꯨꯗꯤ ꯀꯃꯥꯏꯅ ꯑꯣꯏꯗꯣꯏꯔꯤꯕ ꯑꯣꯏꯗꯣꯏ ꯃꯥꯟꯁꯤꯜꯂꯛꯇ꯭ꯔꯦ ꯑꯩ ꯑꯗꯨꯝ ꯄꯥꯏꯖꯔꯒꯦ ꯌꯔ‌ꯦ
ꯑꯩ ꯑꯗꯨꯝ ꯄꯥꯏꯒꯦ ꯑꯩ ꯑꯗꯨꯝ ꯄꯥꯏꯒꯦ
ꯅꯪꯒꯤꯗꯨ ꯁꯨꯡꯌꯥ ꯌꯥꯔꯣꯏ ꯑꯩꯅ ꯈꯪꯉꯤ ꯅꯪ ꯁꯨꯡꯌꯥ ꯌꯥꯒꯗꯕ ꯑꯉꯥꯡ ꯅꯀꯣꯛꯇꯣ ꯑꯩꯅ ꯅꯪ ꯅꯀꯣꯛꯇꯣ ꯁꯨꯡꯌꯥ ꯌꯥꯔꯣꯏ ꯑꯩꯅ ꯈꯪꯉꯤ ꯔꯨꯜ ꯁꯤꯕ ꯑꯃꯁꯁꯨ ꯂꯩꯇꯦꯌꯦ ꯅꯪꯒꯤ ꯄ꯭ꯂꯥꯟ ꯑꯝꯇ ꯍꯥꯏꯔꯛꯑꯣ ꯌꯦꯡꯒꯦ
ꯀꯔꯤ ꯄꯂꯥꯟ
ꯅꯪꯒꯤ ꯇ꯭ꯔꯦꯗꯤꯡ ꯄ꯭ꯂꯥꯟ ꯑꯝꯇ ꯍꯥꯏꯔꯛꯑꫭ ꯌꯦꯡꯒꯦ ꯑꯗꯩ ꯁꯤ ꯆꯪꯕ ꯈꯣꯠꯄ ꯍꯥꯏꯕꯒꯤ ꯃꯇꯝ
ꯑꯩ ꯃꯇꯝꯁꯦ ꯑꯥ ꯄꯨꯡꯁꯦ ꯇꯔꯥꯗꯒꯤ ꯌꯦꯡꯉꯛꯑꯅꯤ ꯑꯗꯨꯒ ꯐꯪꯗ꯭ꯔꯒꯅ ꯆꯪꯉꯔꯣꯏ ꯑꯩꯅ ꯅꯨꯃꯤꯗꯥꯡ ꯋꯥꯏꯔꯝ ꯄꯨꯡ ꯃꯉꯥꯗꯩ ꯑꯝ
ꯇꯥꯗꯦꯅꯦ ꯄꯨꯡ ꯀꯌꯥꯐꯥꯎꯀꯤ ꯃꯅꯨꯡ ꯕꯣꯛꯇꯅꯣꯕ
ꯄꯨꯡ ꯀ꯭ꯌꯥ
ꯄꯨꯡ ꯇꯔꯥꯗꯩꯅ ꯀꯌꯥꯐꯧꯛꯀꯤ ꯃꯅꯨꯡꯗꯅꯣꯕ ꯐꯪꯗ꯭ꯔꯗꯤ ꯆꯪꯉꯣꯏꯗꯣꯏꯁꯦ
ꯄꯨꯡ ꯇꯔꯥꯗꯩꯅ ꯄꯨꯡ ꯑꯃꯐꯥꯎ
ꯑꯁ ꯑꯗꯨꯗꯤ ꯅꯪꯗꯤ ꯑꯦꯁꯤꯌꯥꯟ ꯁꯦꯁꯟ ꯅꯩꯅꯕ ꯃꯤꯅꯤꯅꯦ
ꯑꯗꯩ ꯑꯗꯨ ꯐꯪꯗ꯭ꯔꯒꯅ ꯄꯨꯡ ꯃꯉꯥꯗꯩꯅ ꯅꯤꯄꯥꯜꯐꯥꯎ
ꯂꯟꯗꯟꯅꯤꯅꯦ ꯅꯪꯗꯤ ꯇꯔꯦꯠ ꯃꯈꯥꯏ ꯇꯔꯨꯛ ꯃꯈꯥꯏ ꯁ꯭ꯋꯥꯏꯗꯒꯤ ꯅꯤꯌꯣꯛ ꯍꯧꯗ ꯉꯥꯏꯔꯤ ꯏꯁ ꯑꯗꯨ ꯅꯪꯗꯤ ꯁꯦꯔꯥꯟ ꯇꯨꯔꯥꯟ ꯑꯣꯏ ꯄꯥꯗꯕ ꯉꯥꯛꯇꯅꯤ ꯅꯪꯅ ꯇꯧꯔꯤꯁꯤꯗꯤ
ꯑꯅꯤꯁꯤꯗ ꯐꯪꯗ꯭ꯔꯥ ꯀꯗꯤꯅꯣ ꯌꯦꯡꯉꯣ ꯍꯥꯏꯁꯦ
ꯅꯣ ꯇꯦꯟ ꯊꯥ ꯇꯥꯗ꯭ꯔꯣ
ꯇꯥꯏꯌꯦ ꯇꯥꯏ
ꯑꯗꯣ ꯅꯪꯒꯤꯗꯣ ꯈꯔ ꯁꯦꯝꯗꯣꯛꯇ ꯌꯥꯔꯣꯏꯅꯦ ꯅꯪꯒꯤꯗꯤ ꯃꯤꯛ꯭ꯁꯇ ꯆꯪꯉꯦ ꯀꯥꯏ ꯑꯦꯁꯤꯌꯥꯟꯁꯨ ꯂꯟꯗꯟꯁꯨ ꯆꯪꯁꯤꯜꯂꯦ ꯑ ꯅꯩꯗꯨ ꯃꯤꯛꯁ ꯁꯦꯁꯟ ꯇꯧꯔꯦꯅꯦ
ꯑ ꯑꯅꯤꯗꯨꯗ ꯐꯪꯒꯗꯕꯅꯤ ꯀꯩꯅꯣ ꯄꯣꯠꯁꯦ
ꯅꯪꯅ ꯈ꯭ꯋꯥꯏ ꯍꯩꯅꯖꯕ ꯄꯨꯡ ꯃꯇꯥꯡꯁꯤꯅ ꯀꯔꯝꯝꯕꯅ ꯍꯦꯟꯒꯦ ꯑꯅꯤꯁꯤꯗ ꯎꯝ
ꯑꯩꯅ ꯈ꯭ꯋꯥꯏꯗꯩ ꯍꯩꯅꯖꯕ ꯃꯇꯝꯁꯤ
ꯍꯥꯏꯔꯣ ꯍꯥꯏꯔꯣ ꯍꯥꯏꯔꯛꯑꯣ
ꯇꯥꯕ꯭ꯔꯣ ꯇꯥꯕ꯭ꯔꯣ
ꯇꯥꯏ ꯇꯥꯏ ꯀꯩꯅꯣ ꯇꯧꯔꯝꯗꯨꯕꯣ ꯇꯨꯃꯤꯟ ꯇꯨꯃꯤꯟ ꯂꯩꯗꯨꯕꯣ
ꯇꯥꯕ꯭ꯔꯣ
ꯇꯥꯏꯃꯤ ꯇꯥꯗ꯭ꯔꯣ
ꯇꯥꯏ ꯇꯥꯏ
ꯑꯩꯅ ꯍꯥꯏꯗꯣ ꯇꯥꯕ ꯅꯠꯇ꯭ꯔꯣ ꯑꯩꯅ ꯍꯪꯉꯤꯗꯣ ꯈꯨꯝꯃꯣ
ꯇꯥꯏ ꯇꯥꯏ
ꯑꯩꯅ ꯍꯪꯉꯤꯗꯨ ꯈꯨꯝꯃꯣꯕ ꯄꯨꯡ ꯑꯅꯤ ꯅꯪ ꯅ ꯍꯥꯏ ꯄꯨꯡ ꯑꯌꯨꯛꯀ ꯅꯨꯃꯤꯗꯥꯡꯒꯁꯦ ꯀꯔꯝꯕꯅꯦ ꯍꯦꯟꯅ ꯍꯩꯅꯖꯒꯦ ꯁꯦ ꯑꯃꯇ ꯈꯨꯃꯛꯑꯣ
ꯑꯌꯨꯀꯥ ꯅꯨꯃꯤꯗꯥꯡꯒꯁꯦ ꯇꯝꯅꯗꯤ ꯈꯔ ꯍꯩꯅꯖꯩ
ꯅꯥꯏꯇ ꯇꯥꯏꯝꯅ
ꯎꯝ ꯅꯪꯒꯤ ꯇꯥꯏꯝꯅꯤꯅꯦ ꯑꯗꯨꯗꯤ
ꯑꯣꯀꯦ ꯑꯣꯀꯦ ꯑꯗꯨꯗꯤ ꯅ꯭ꯌꯨ ꯌꯣꯛ ꯁꯦꯁꯟꯅꯤꯅꯦꯀꯣ ꯅꯪ ꯈꯔ ꯍꯩꯅꯔꯤꯖꯦ
ꯌꯦꯁ ꯌꯦꯁ
ꯑꯗꯨ ꯅꯪꯒꯝ ꯇ꯭ꯔꯦꯠ ꯄ꯭ꯂꯥꯟ ꯑꯃ ꯁꯦꯝꯗ꯭ꯕꯗꯤ ꯌꯥꯔꯣꯏꯅꯦ ꯑꯗꯨ ꯈꯨꯆꯪꯗꯨꯗꯤ ꯅꯣ ꯇ꯭ꯔꯦꯠ ꯑꯃ ꯍꯥꯏꯕ꯭ꯔ ꯑꯅꯤ ꯍꯥꯏꯕ꯭ꯔꯥ
ꯏꯁꯀꯥꯔꯄꯤꯡꯗꯕꯨ ꯅꯣꯡꯃꯗ ꯏꯁꯀꯥꯔꯄꯤꯡꯗꯕꯨ ꯅꯣꯡꯃꯗ ꯇ꯭ꯔꯦꯠ ꯑꯃꯈꯛ ꯆꯪꯕ꯭ꯔꯅꯦ
ꯅꯪꯒꯤ ꯋꯥꯟ ꯃꯤꯅꯤꯠꯇꯨꯗꯤ ꯌꯥꯔꯣꯏꯗ ꯏꯁꯀꯥꯜ ꯄꯤꯡꯗꯨꯗꯤ ꯀꯨꯏꯅ ꯆꯠꯇꯧ ꯃꯥꯜꯗꯦꯗ ꯑꯥ
ꯀꯨꯏꯅ ꯈꯪ ꯀꯨꯏꯅꯁꯨ ꯆꯠꯂꯣꯏ ꯀꯨꯏꯅꯁꯨ ꯆꯠꯇꯕ ꯌꯥꯏ ꯀꯨꯏꯅꯁꯨ ꯈꯪꯍꯧꯗꯕꯤ ꯄꯥꯁ ꯇꯧꯈꯤꯕꯁꯨ ꯌꯥꯏ ꯃꯊꯣꯡ ꯃꯔꯝ ꯈꯪꯕꯖꯥꯠ ꯅꯠꯇꯦ
ꯑꯁ ꯑꯗꯨꯒꯤ ꯇ꯭ꯔꯦꯠ ꯈꯨꯆꯪꯗꯨꯗꯤ ꯀꯨꯏꯅ ꯁꯥꯡꯅ ꯇꯧꯕ ꯉꯝꯒꯅꯤ ꯍꯥꯏꯕ ꯑꯩ ꯊꯥꯖꯗꯦ
ꯑꯦ ꯁꯥꯡꯅ ꯇꯧꯕꯩ ꯉꯝꯕꯩꯗꯤ ꯌꯥꯝꯅ ꯑ ꯌꯥꯝ ꯂꯩꯗ ꯑꯩꯅ ꯑꯗꯨꯒꯤꯗꯤ ꯑꯩꯅ ꯂꯣꯏ ꯁꯤꯜꯗ ꯂꯥꯡꯗꯅ ꯇꯧꯒꯅꯤ
ꯑꯁ ꯌꯥꯔꯣꯏ ꯌꯥꯔꯣꯏ ꯅꯪꯒꯤꯗꯣ ꯁꯦꯝꯗꯣꯛꯅꯕ ꯇꯧ ꯅꯪꯒꯤ ꯄ꯭ꯂꯥꯟꯗꯣ ꯑꯃ ꯁꯤꯜꯂꯨ ꯕꯣꯏ ꯄꯥꯏꯌꯣ ꯀꯂꯝ ꯄꯥꯏꯌꯣ ꯀꯩꯒꯤꯅꯣ ꯅꯪ ꯕꯣꯏ ꯀꯂꯝ ꯄꯥꯏꯗ꯭ꯔꯤꯗꯦ
ꯌꯥꯒꯅꯤꯀꯣ ꯌꯥꯒꯅꯤ
ꯌꯥꯔꯣꯏꯗ ꯌꯥꯔꯣꯏꯗ
ꯑꯩꯅ ꯍꯥꯏꯔꯤꯕꯁꯤ ꯑꯌꯥꯝꯕ ꯄꯣꯠꯅꯤ
ꯌꯥꯔꯣꯏꯅꯦ ꯅꯪꯀꯣ
ꯑꯩꯁ ꯀꯗꯥꯏ ꯆꯠꯇꯣꯏꯅꯣꯅꯦ ꯗꯥꯏ ꯆꯥꯏ ꯂꯣꯏ ꯐꯣꯟ ꯇꯧꯔꯛꯏꯁꯤꯕꯣ
ꯑꯦꯁ ꯑꯦꯛꯖꯥꯝ ꯂꯩ ꯑꯃꯨꯛꯀꯁꯨ ꯇꯧꯔꯛꯄ꯭ꯔꯣ
ꯇꯥꯥꯎꯛꯇꯗ
ꯑꯩ ꯍꯥꯏꯈꯣꯀꯣ ꯎꯝ ꯇꯧꯔꯗꯕꯅꯤ ꯍꯧꯖꯤꯛ ꯁꯦꯀꯦꯟ ꯇꯔꯥꯗ ꯀꯛꯅꯕ ꯔꯦꯗꯤ ꯑꯁꯤ ꯑꯃꯨꯛ ꯇꯧꯁꯦ ꯃꯥ ꯂꯩꯕꯅ
ꯀꯛꯅꯕ ꯇꯧꯔꯒꯦ ꯃꯤꯅꯤꯠ ꯇꯔꯥꯗ
ꯁꯦꯀꯦꯟ ꯇꯔꯥ ꯁꯦꯀꯦꯟ ꯇꯔꯥ ꯋꯦꯠ ꯋꯦꯠ ꯑꯣꯀꯦ ꯑꯣꯀꯦ ꯀꯣ ꯀꯣ